ꯇꯥ ꯑꯥ ꯇꯥꯏꯌꯦ ꯑꯥ ꯑꯥ ꯍꯣꯡꯈ꯭ꯔꯦ ꯑꯗꯨ ꯍꯧꯖꯤꯛꯇꯤ ꯏꯆꯥ ꯅꯨꯨꯄꯤꯗꯤ ꯆꯥꯛ ꯆꯥꯕ ꯍꯧꯔꯦ ꯑꯩꯅ ꯉꯟꯅ ꯆꯥꯔꯣ ꯑꯩꯗꯤ ꯍꯧꯖꯤꯛ ꯄꯥꯝꯗ꯭ꯔꯤ ꯍꯥꯏꯕꯒꯤ
ꯎꯝ ꯍꯧꯖꯤꯛꯇꯤ ꯈꯔꯥ ꯊꯨꯗꯤ ꯊꯨꯏ ꯀꯣ ꯉꯜꯂꯤꯌꯦ
ꯑꯥ ꯉꯜꯂꯤꯌꯦ ꯑꯩꯈꯣꯏꯗꯤ ꯉꯟꯅ ꯉꯟꯅ ꯆꯥꯕꯅꯦ
ꯎꯝ
ꯃꯥꯁꯨ ꯉꯟꯅ ꯆꯃꯥꯟꯕꯒꯤ ꯑꯩꯅ ꯂꯥꯏꯔꯤꯛ ꯄꯥꯕ ꯃꯇꯝ ꯂꯩꯇ꯭ꯔꯦꯅ ꯍꯥꯏꯅ ꯍꯥꯏꯕꯅꯦ ꯃꯥꯞ ꯉꯥꯟ ꯃꯥꯟꯕꯒꯤ ꯑꯗꯨ ꯆꯥꯔꯒ ꯑꯗꯨꯝ ꯌꯨꯅꯤꯐꯣꯝꯒꯨꯝꯕ ꯑꯗꯨꯝ ꯎ ꯇꯝꯅ
ꯅꯪꯒꯤ ꯕꯦꯛꯒ꯭ꯔꯥꯎꯟꯗꯣ ꯀꯔꯤ ꯇꯧꯕ꯭ꯔꯣ ꯏꯆꯦ
ꯑꯥ ꯑꯧ ꯍꯧꯖꯤꯛ ꯅꯪꯅꯥ ꯍꯥꯏ ꯅꯪꯅ ꯍꯥꯏꯕꯒꯨꯝꯅꯀꯣ ꯍꯥꯏꯔꯒ ꯇꯧꯔꯒ ꯑꯃꯨꯛ ꯆꯠꯂꯦ ꯉꯁꯥꯢꯗꯤ ꯆꯠꯇꯕ
ꯅꯪꯒꯤ ꯕꯦꯛꯒ꯭ꯔꯥꯎꯟ ꯀꯔꯤ ꯇꯧꯕ꯭ꯔꯥ
ꯕꯦꯛꯒ꯭ꯔꯥꯎꯟ ꯍꯥꯏꯕꯗꯤ
ꯃꯈꯣꯟꯗꯣ ꯌꯥꯝ ꯇꯥꯏꯕ ꯅꯪꯒꯤꯗꯣ
ꯑꯣ ꯑꯣ ꯃꯥꯅ ꯑꯁꯤ ꯄ꯭ꯔꯤꯇꯤꯅ ꯀꯔꯤꯅꯣ ꯌꯦꯡꯕꯩ ꯌꯦꯡꯕꯒꯤꯅꯦ
ꯌꯥꯗꯦ ꯁꯤꯒꯨꯝꯕ ꯌꯥꯝ ꯊꯣꯛꯑ
ꯑꯣ
ꯃꯥꯅ ꯀꯟꯅ ꯍꯥꯏꯕꯒꯤꯅꯤ ꯍꯣꯏ ꯎꯝ ꯑꯗꯣ ꯍꯧꯖꯤꯛꯇꯤ ꯅꯣꯢ ꯅꯣꯏꯁꯨ ꯆꯥꯛ ꯏꯟꯁꯥꯡ ꯊꯣꯡꯕ ꯍꯥꯎꯔꯦ
ꯏꯆꯦ ꯊꯣꯡꯕ ꯂꯣꯏꯔꯦ ꯎꯇꯤ ꯊꯣꯡꯉꯦ ꯑꯃꯨꯛꯀꯥ
ꯑꯣ ꯑꯣ ꯅꯣꯏ ꯎꯇꯤ ꯆꯥꯒꯜꯂꯤꯅꯦ
ꯎꯝ ꯅꯨꯃꯤꯠ ꯑꯍꯨꯝ ꯂꯩꯔꯒ ꯆꯥꯒꯦ ꯍꯥꯏꯔꯒ ꯑꯃꯨꯛꯀ ꯊꯨꯡ ꯑꯗꯨ ꯑꯩꯈꯣꯏꯒꯤ ꯎꯁꯣꯏꯗꯣ ꯂꯩꯔꯤꯕ
ꯍꯥꯥ
ꯑꯩꯈꯣꯏꯒꯤ ꯎꯁꯣꯏ ꯂꯩꯔꯤꯕ
ꯑꯣ
ꯎꯝ ꯎꯝ ꯕꯣꯏꯜ ꯇꯧꯔꯒꯀꯣ ꯑꯗꯨꯝ ꯐ꯭ꯔꯤꯖꯇ ꯍꯥꯞꯄꯦ
ꯑꯣ ꯑꯣ
ꯎꯝ
ꯀꯨꯏꯅ ꯊꯝꯕ ꯌꯥꯏꯅꯦ ꯑꯗꯨꯗꯤ ꯀꯣ
ꯎꯝ
ꯎꯝ
ꯎꯝ ꯏꯆꯦ ꯅꯣꯏꯒꯤ ꯐ꯭ꯔꯤꯖꯁꯤ ꯀꯃꯥꯏ ꯇꯧꯔꯤ
ꯐ꯭ꯔꯤꯖ ꯑꯗꯨꯝ ꯂꯩꯗꯤ ꯂꯩ ꯑꯗꯨ ꯑꯩꯅ ꯂꯥꯏꯠ ꯍꯥꯞꯇꯕꯗ ꯍꯧꯖꯤꯛ ꯍꯣꯔꯦꯟ ꯄꯥꯏꯕ ꯅꯨꯡꯉꯥꯏꯔꯣꯏꯗ꯭ꯔꯥ ꯍꯥꯏꯅ ꯈꯟꯕꯗꯤ ꯈꯜꯂꯦꯀꯣ
ꯎꯝ ꯂꯥꯏꯠ ꯍꯥꯞꯄꯨꯅꯦ
ꯍꯣꯏ ꯍꯥꯞꯅꯤꯡꯉꯥꯏ ꯂꯧꯕ ꯇꯥꯔꯦ
ꯎꯝ
ꯑꯁꯤ ꯀꯤꯠꯆꯟ ꯔꯨꯝꯗ ꯂꯥꯏꯠꯗꯣ ꯍꯥꯞꯅꯤꯡꯉꯥꯏ ꯂꯧꯕ ꯇꯥꯔꯦ
ꯎꯝ
ꯎꯝ
ꯑꯣ ꯍꯧꯖꯤꯛ ꯐꯥꯎ ꯂꯥꯏꯠ ꯍꯥꯞꯇ꯭ꯔꯤ ꯀꯤꯠꯆꯟꯗꯀꯣ
ꯎꯝ ꯑꯗꯣ ꯐ꯭ꯔꯤꯖꯇꯣ ꯀꯤꯠꯆꯟꯗ ꯑꯃꯨꯛ ꯍꯥꯞꯈ꯭ꯔꯕ ꯑꯗꯨ ꯂꯥꯏꯠꯗꯣ ꯍꯥꯞꯇꯕꯒꯤ
ꯑꯗꯨ ꯅꯣꯏꯒꯤ ꯋꯤꯟꯗꯣꯗꯤ ꯀꯃꯥꯏ ꯇꯧꯔꯤ
ꯋꯤꯡꯗꯣꯁꯨ ꯑꯗꯨꯝ ꯂꯩꯔꯤꯌꯦ ꯇꯧꯗ꯭ꯔꯤꯌꯦ ꯑꯩ ꯃꯔꯨꯞꯁꯦ ꯑꯃꯨꯛ ꯍꯧꯈ꯭ꯔꯕꯀꯣ
ꯎꯝ
ꯃꯔꯨꯞ ꯍꯧꯕꯗꯥ ꯁꯤ ꯁꯦꯝꯃꯗꯤ ꯑꯃꯨꯛ ꯑꯩꯒꯤ ꯃꯔꯨꯞꯇꯣ ꯂꯣꯏ ꯉꯥꯟꯅꯗꯤ ꯂꯥꯎ ꯂꯥꯎꯕ ꯂꯧꯥꯎꯔꯣ ꯂꯥꯛꯑꯣ ꯍꯥꯏꯕꯗꯤ ꯍꯥꯏꯌꯦꯗꯣ ꯉꯟꯅ ꯂꯧꯅꯤꯡꯗꯕ ꯑꯩꯅ ꯃꯔꯨꯞꯗꯣ ꯌꯥꯝꯅ ꯇꯧꯈ꯭ꯔꯦ ꯁꯦꯔꯥꯎꯋꯟꯗꯣꯗꯤ ꯑꯗꯨꯝ ꯑꯃꯨꯛ ꯍꯟꯕ ꯈꯪꯗ꯭ꯔꯦꯅ
ꯋꯤꯟꯇꯔ ꯂꯥꯔꯗꯤ ꯂꯩꯕ ꯌꯥꯔꯣꯏꯗ ꯌꯥꯝ ꯏꯪꯈꯤꯅꯤ
ꯎꯝ
ꯕꯔꯒꯨꯝꯕꯣ ꯌꯥꯏ
ꯍꯧꯖꯤꯛꯄꯨ ꯍꯧꯖꯤꯛꯄꯨꯁꯨ ꯑꯗꯨꯝ ꯋꯤꯟꯗꯣ ꯂꯩꯇ꯭ꯔꯁꯨꯣ ꯇꯅ ꯅꯣꯅ ꯁꯤ ꯇꯨꯝꯕꯗꯤ ꯅꯨꯡꯒꯨꯝꯕꯗꯤ ꯆꯥꯡꯗꯤ ꯆꯥꯡꯗꯕꯀꯣ
ꯑꯥ
ꯑꯗꯨꯒꯤ ꯑꯗꯨꯝ ꯌꯥꯕꯗꯤ ꯌꯥꯏ ꯑꯩꯅ ꯑꯩꯅ ꯑꯩꯒꯤ ꯃꯔꯨꯞꯇꯣ ꯈꯔ ꯍ ꯍ ꯍꯣꯟ ꯈꯔ ꯌꯥꯝꯅ ꯍꯣꯟꯕꯤꯔꯗꯤ ꯐꯒꯅꯤ ꯍꯥꯏꯅ ꯑꯗꯨꯝ ꯈꯥꯕꯤ
ꯎꯝ ꯎꯝ ꯑꯗꯨ ꯃꯣꯏ ꯅꯪꯅ ꯉꯟꯅ ꯂꯧꯥꯎꯔꯗꯤ ꯏꯟꯇ꯭ꯔꯦꯁ ꯄꯤꯕ꯭ꯔꯅ ꯏ ꯃꯔꯣ
ꯎꯝ
ꯉꯥꯡ ꯉꯥꯟꯟꯅ ꯂꯧꯔꯤꯗꯤ ꯏꯟꯇꯔꯦꯁ ꯄꯤꯀꯣ
ꯍꯣꯏ ꯏꯟꯇꯔꯦꯁ ꯌꯥꯝꯕꯒꯤꯀꯣ ꯍꯞꯇꯥꯗ ꯐꯥꯏꯚ ꯍꯟꯗ꯭ꯔꯦꯠ ꯐꯥꯏꯚ ꯍꯟꯗ꯭ꯔꯦꯠ ꯑꯩꯈꯣꯏꯅ
ꯑꯁ ꯂꯣꯏꯔꯦ ꯍꯦ
ꯑ ꯑꯩꯁꯨ ꯑꯩꯅ ꯑꯉꯥꯡꯅ ꯂꯧꯔꯗꯤ ꯏꯟꯇꯔꯦꯁꯇꯨ ꯑꯩꯗꯤ ꯑꯗꯨꯝ ꯄꯤꯒꯅꯤ ꯑꯗꯨ ꯑꯩꯅ ꯇꯥꯝꯅ ꯂꯧꯔꯗꯤ ꯏꯟꯇꯔꯦꯁꯇꯨ ꯑꯩꯒꯤꯗꯃꯛꯁꯦ ꯈꯔꯥ ꯂꯒꯅꯤ ꯎꯝ ꯅꯤꯇꯤ ꯅꯤꯇꯤꯒꯤ ꯄꯩꯁꯥꯗꯣ ꯂꯥꯛꯇꯕꯅꯤꯅ ꯀꯣ ꯌꯥꯝ ꯋꯥꯔꯦꯅꯦ ꯑꯩꯈꯣꯏꯒꯤ ꯏꯪꯅꯥꯎꯒꯤꯁꯨ ꯂꯥꯛꯇꯔꯤꯅꯦ
ꯑꯣ
ꯀꯨꯝꯁꯤꯗ ꯑꯃ ꯀꯨꯝꯁꯤꯗꯗꯤ ꯑꯃꯈꯛꯇ ꯑꯩꯅ ꯃꯣꯏꯅ ꯄꯤꯔꯛꯄꯗꯨ ꯈꯪꯕ ꯃꯦꯁꯦꯖꯇꯀꯣ ꯑꯗꯨꯗ ꯃꯦꯁꯦꯁ ꯂꯥꯛꯇ꯭ꯔꯁꯨ ꯃꯣꯏ ꯑꯗꯨꯝ ꯄꯤꯔꯒ ꯑꯩꯅ ꯈꯪꯗꯕ꯭ꯔꯥ ꯈꯪꯗꯦ ꯏꯅꯥꯎ ꯅꯨꯄꯥꯗꯤ ꯃꯥꯔꯁ ꯐꯥꯎꯕ ꯄꯤꯈ꯭ꯔꯦ ꯑꯩꯈꯣꯏꯒꯤꯗ ꯃꯥ ꯃꯤꯌꯥꯝꯒꯤ ꯑꯗꯨꯝ ꯃꯥꯟꯅꯒꯅꯤ ꯍꯥꯏꯌꯦ
ꯑꯗꯨ ꯅꯪ ꯆꯦꯛ ꯇꯧ ꯑꯗꯨꯅ
ꯑꯩꯒꯤꯗꯤ ꯇꯧꯕ ꯃꯐꯝꯁꯤ ꯍꯥꯏꯕꯗꯤ ꯕꯦꯡꯅ ꯆꯦꯛ ꯇꯧꯒꯗꯧꯕ꯭ꯔꯥ
ꯅꯠꯇꯦ ꯅꯪꯒꯤ ꯑꯦꯀꯥꯎꯟꯗ ꯀꯌꯥ ꯂꯩꯕ꯭ꯔꯥ ꯍꯥꯏꯕ ꯅꯪ ꯌꯦꯡꯕ ꯌꯥꯗ꯭ꯔꯣ
ꯀꯌꯥ ꯂꯩꯕ꯭ꯔꯥ ꯍꯥꯏꯕꯗꯤ ꯌꯦꯡꯕ ꯌꯥꯏ ꯑꯗꯨꯁꯨ ꯑꯁꯤ ꯅꯍꯥꯟ ꯆꯥꯡꯈ꯭ꯔꯕꯁꯤ ꯏꯛꯅꯥꯧꯅꯅꯤ ꯍꯥꯏꯕꯗꯨ ꯑꯗꯨ
ꯑꯣ ꯑꯣ ꯑꯗꯨ ꯌꯦꯡꯅꯤꯡꯕꯀꯣ ꯑ ꯑꯗꯨꯗꯤ ꯅꯪ ꯄꯟꯖꯥꯕ ꯏꯟꯇꯔꯅꯦꯠ ꯀꯤꯡ ꯄꯕ꯭ꯔꯅ ꯄꯗꯕ
ꯄꯥꯏꯅꯦ
ꯆꯄꯥꯏꯗ꯭ꯔꯗꯤ ꯅꯪꯒꯤ ꯀꯔꯤꯅꯣ ꯅꯪ ꯆꯠꯄ ꯀꯥꯟꯗ ꯅꯪꯒꯤ ꯄꯥꯁꯕꯨꯛ ꯑꯞꯗꯦꯠ ꯇꯧꯔꯀꯥꯟꯗ ꯀꯣ ꯈꯪꯒꯅꯤ
ꯑꯥ ꯍ ꯑ ꯑꯗꯨꯝ ꯇꯧꯒꯦ ꯍꯂꯛꯑꯣꯗꯤ
ꯎꯝ
ꯑꯣ ꯏꯅꯥꯎꯅꯨꯄꯥꯅ ꯍꯥꯏꯕꯁꯨ ꯆꯨꯝꯕꯗꯤ ꯆꯨꯝꯔꯝꯒꯅꯤ ꯑꯗꯨ ꯑꯩꯅ ꯈꯪꯗꯕꯀꯣ ꯃꯥꯅ ꯑꯗꯨꯝ ꯆꯥꯡꯈ꯭ꯔꯦ ꯑꯗꯨꯗ ꯄꯩꯁꯥꯗꯨ ꯂꯥꯛꯄꯗꯨ ꯈꯥꯡꯗꯕ ꯑꯃꯗꯛ ꯈꯥꯡꯕ
ꯑꯥ
ꯀꯨꯝꯁꯤꯒꯤꯗꯣ ꯃꯥꯔꯁ ꯐꯥꯎꯕꯗꯤ ꯄꯤꯈ꯭ꯔꯦ ꯍꯥꯏꯌꯦꯦ ꯑꯃꯨꯛ ꯃꯣꯏꯅ ꯑꯃꯨꯛ ꯃꯣꯏꯅ ꯄꯤꯗꯕꯅꯦ ꯑꯗꯨ ꯑꯗꯨꯝ ꯄꯤꯕ ꯀꯥꯟꯗ ꯈꯔ ꯈꯔ ꯑꯗꯨꯝ ꯌꯥꯝꯅ ꯂꯥꯛꯄ ꯌꯥꯏ ꯍꯥꯏ ꯑꯃꯣꯟꯅ
ꯑꯣ ꯎꯝ
ꯎꯝ ꯑꯗꯨ ꯅꯣꯏ ꯍꯥꯏꯗꯤ ꯄꯨꯡ ꯀꯌꯥ ꯀꯌꯥ ꯆꯥꯛ ꯆꯥꯕ꯭ꯔꯥ
ꯑꯩꯈꯣꯏꯗꯤ ꯄꯨꯡ ꯀꯔꯤꯅꯣꯗ ꯆꯥꯛ ꯆ ꯑ ꯄꯨꯡ ꯂꯩꯇꯦ ꯇꯥꯛꯑꯦꯈꯣ ꯆꯥꯛ ꯊꯣꯡ ꯑꯃ ꯂꯣꯏꯔꯒ ꯑꯗꯨꯝ ꯆꯥꯅꯤꯡꯅꯤꯡꯕ ꯀꯥꯟꯗꯀꯣ ꯑꯗꯨꯝ ꯆꯠꯊꯣꯛꯄꯅꯤꯗ ꯑꯗꯨꯒ ꯑꯉꯥꯡꯁꯤꯡꯁꯦ ꯄꯨꯡ ꯑꯩꯠ ꯊꯥꯔꯇꯤꯒꯨꯝꯕꯗꯔꯗꯤ ꯑꯉꯥꯡꯁꯤꯡꯁꯦ ꯀꯔꯤꯅꯣ ꯂꯥꯛꯀꯅꯤ ꯑꯥꯎ ꯁ꯭ꯀꯨꯜꯒꯤ ꯚꯦꯟꯗꯣ ꯑꯗꯨ ꯃꯣꯏꯕꯨ ꯊꯤꯟꯔꯒꯀꯣ ꯍꯦꯛ ꯊꯤꯟꯕ ꯂꯣꯏꯔꯦ ꯍꯥꯏꯔꯗꯤ ꯏꯅꯝꯃꯁꯨ ꯆꯥꯛ ꯆꯥꯒꯅꯤ ꯑꯗꯨ ꯏꯆꯦꯈꯣꯏꯁꯨ ꯆꯥꯅꯤꯡꯕ ꯃꯇꯝꯗ ꯑꯗꯨꯝ ꯆꯥꯏ
ꯑ ꯑꯗꯨꯔꯣꯝꯗꯗꯤ ꯁ꯭ꯀꯨꯜꯗꯣ ꯁ꯭ꯀꯨꯜꯁꯤꯡꯗꯣ ꯄꯨꯡꯀꯤꯌꯥ ꯀꯦꯗꯥ ꯍꯕ꯭ꯔꯃꯣꯏ ꯒꯤꯁꯀꯨꯔꯗꯨ ꯄꯨꯡꯀꯤ
ꯅ ꯑꯟꯗ ꯍꯥꯎ ꯍꯁꯤꯡꯁꯤꯦ ꯑꯗꯨꯒꯤ ꯅꯥꯏꯟ ꯇꯥꯗ꯭ꯔꯤꯉꯩꯗ ꯕꯦꯟꯗꯣ ꯑꯗꯨꯝ ꯂꯥꯛꯑꯦꯕ ꯎꯝ ꯀꯕ ꯆꯥꯛꯇꯦ ꯎꯝ
ꯁꯤ ꯃꯌꯥꯝ ꯅꯨꯡꯉꯥꯏꯅꯔꯦꯀꯣ
ꯍꯣꯏ ꯅꯨꯡꯉꯥꯏꯅ ꯂꯩꯗ
ꯃꯣꯏ ꯃꯣꯏꯅ ꯁ꯭ꯀꯨꯜ ꯆꯠꯄꯗꯤ ꯃꯣꯏꯒꯤ ꯈꯣꯡꯅ ꯆꯠꯄ꯭ꯔꯥ ꯅꯠꯇ꯭ꯔꯒ ꯒꯥꯔꯤꯅ ꯆꯠꯄ꯭ꯔꯥ ꯎ
ꯕꯦꯟ ꯂꯥꯛꯑꯦ ꯕꯦꯟ ꯕꯦꯟ
ꯑꯦ ꯑꯦ ꯑꯗꯨꯝ ꯌꯨꯝ ꯃꯅꯥꯛꯇ ꯂꯥꯛꯄ꯭ꯔꯥ ꯕꯦꯟꯗꯣ
ꯕꯦꯟ ꯒꯦꯠꯇ ꯂꯥꯛꯏꯗ ꯑꯩꯈꯣꯏ ꯒꯦꯠꯇ ꯂꯥꯛꯔꯒ ꯃꯣꯏꯅ ꯎꯝ ꯋꯥꯅꯤꯡꯉꯥꯏ ꯂꯩꯇ꯭ꯔꯦꯍꯦ ꯑꯁꯤꯗ ꯍꯤꯡꯕꯁꯤꯅꯦ ꯎꯝ
ꯁꯤꯔꯣꯝꯗꯗꯤ ꯁ꯭ꯀꯨꯜ ꯆꯠꯄꯗꯨꯅ ꯌꯥꯝ ꯅꯨꯡꯉꯥꯏꯕꯅꯤ ꯑꯗꯨꯝ ꯍꯨꯃꯥꯡ ꯁꯥꯎꯔꯒ ꯆꯠꯀꯅꯤ ꯍꯥꯏꯕ
ꯅꯣꯏꯕꯨ ꯈꯜꯂꯒ ꯑꯁꯤꯈꯣꯏꯕꯨ ꯈꯜꯂꯒ ꯑꯁ ꯑꯁꯤ ꯈꯣꯏꯗꯤ ꯌꯥꯝꯅ ꯅꯨꯡꯉꯥꯏꯈ꯭ꯔꯦꯗ
ꯍꯣꯏ
ꯃꯣꯏꯗꯤ ꯆꯠꯁꯨ ꯆꯠꯇꯦ ꯁꯤꯗ ꯂꯣꯏꯅꯃꯛ ꯂꯥꯛꯄꯅꯦ ꯏꯅ ꯃꯥꯗꯤ ꯑꯗꯨꯝ ꯇꯨꯝꯔꯅꯤ ꯃꯥ ꯆ ꯆꯥꯛ ꯆꯥꯒꯅꯤ ꯃꯣꯏ ꯀꯨꯆꯆꯥ ꯄꯀꯗ ꯑꯗꯨꯗ ꯆꯐꯁꯒꯒꯅꯤ ꯑꯗꯨꯝ ꯇꯨꯝꯉꯨꯅꯤ ꯄꯨꯡ ꯕꯣꯔꯣ ꯐꯥꯎꯕ ꯇꯨꯝꯒꯨꯅꯤ ꯄꯨꯡ ꯕꯣꯔꯣꯗ ꯅꯨꯄꯤ ꯑꯃ ꯂꯥꯛꯀꯅꯤ ꯑꯃꯨꯛꯀ ꯇꯨꯝꯒꯅꯤ ꯄꯨꯡ ꯑꯍꯨꯝꯒꯨꯝꯕꯗ ꯃꯁꯤ ꯍꯧꯒꯠꯄꯅꯤ
ꯑꯥ ꯑꯗꯨꯝ ꯌꯨꯝ ꯃꯅꯥꯁꯦ ꯑꯃꯨꯛ ꯑꯃꯨ ꯁꯀꯨꯜ ꯁ꯭ꯀꯨꯜ ꯑꯣꯏꯣꯏꯔꯁꯨ ꯑꯗꯨꯝ ꯕꯦꯟꯅ ꯑꯃꯨꯛ ꯌꯨꯝ ꯃꯅꯥꯛꯇ ꯑꯗꯨꯝ ꯊꯤꯟꯕꯤꯌꯦ ꯀꯣ
ꯌꯨꯝ ꯃꯅꯥꯛꯇ ꯅꯠꯇꯦ ꯒꯦꯠꯇ
ꯑꯣ ꯑꯣ
ꯃꯅꯛꯇꯁꯨ ꯅꯠꯇꯦ ꯒꯦꯠꯇ ꯃꯣꯏ ꯅꯠꯇꯦ ꯊꯤꯡꯅ꯭ꯔꯒ ꯑꯩꯈꯣꯏꯅ ꯒꯦꯠ ꯍꯥꯡꯗ꯭ꯔꯗꯤ ꯃꯣꯏꯅ ꯀꯔꯤꯅꯣ ꯔꯤꯐ꯭ꯔꯤꯒꯨꯝꯕ ꯇꯧꯅꯤ ꯑꯗꯨ ꯑꯩꯈꯣꯏ ꯈꯪꯉꯒ ꯂꯥꯛꯄꯅꯤ
ꯑ ꯑꯗꯨ ꯑ ꯃꯥꯒꯤ ꯃꯣꯏꯒꯤ ꯚꯔꯥꯁꯤ ꯅꯨꯃꯤꯠ ꯅꯨꯃꯤꯗ ꯄꯤꯕ꯭ꯔꯥ ꯀꯔꯝꯍꯥꯏꯅ ꯄꯤꯕ꯭ꯔꯥ ꯑꯗꯨꯕꯦꯟꯒꯤꯕꯔ ꯑꯗꯨꯣ ꯑ ꯑ
ꯃꯤ ꯑꯃꯗ ꯇꯨ ꯊꯥꯎꯖꯟ ꯄꯤ ꯍꯥꯏꯌꯦ
ꯑꯣ ꯑꯣ ꯑꯗꯨꯗꯤ ꯑ ꯍꯣꯏ ꯅꯨꯡꯉꯥꯏꯕꯗꯤ ꯅꯨꯡꯉꯥꯏ ꯑꯗꯨ ꯄꯩꯁꯥꯗꯤ ꯑꯗꯨꯝ ꯆꯠꯄꯗꯤ ꯆꯠꯂꯦꯀꯣ
ꯎꯝ ꯀꯩꯁꯥꯗꯤ ꯆ ꯆꯕ
ꯑꯉꯥꯡꯁꯤꯡꯕꯨ ꯊꯤꯟꯕꯗꯤ ꯊꯤꯟꯕꯗꯤ ꯃꯍꯨꯠꯇꯗꯤ ꯑꯗꯨꯅ ꯅꯨꯡꯉꯥꯏꯕ ꯑꯗꯨꯗꯤ ꯅꯨꯡꯉꯔꯦꯗ
ꯊꯤꯟꯕꯁꯨ ꯌꯥꯔꯣꯏꯗ ꯍꯣꯏ ꯁꯤꯗ ꯗꯥꯏꯔꯦꯛ ꯁ꯭ꯀꯨ ꯂꯩꯇꯕꯅꯤꯅ ꯅꯨꯃꯤꯠ ꯈꯨꯗꯤꯡ ꯆꯠꯂꯗꯤ ꯄꯩꯁꯥꯗꯣ ꯑꯃꯨꯛꯀ ꯌꯥꯝ ꯌꯥꯝ ꯆꯪꯉꯅꯤꯅ ꯅꯨꯃꯤꯠ ꯑꯃꯗ ꯊ꯭ꯔꯤ ꯍꯟꯗ꯭ꯔꯦꯗ ꯐꯣꯔ ꯍꯟꯗ꯭ꯔꯦꯗꯗꯤ ꯑꯗꯨꯝ ꯆꯪꯗꯤ ꯆꯪꯒꯅꯤꯗ
ꯑꯣ ꯑꯣ
ꯃꯣꯏꯒꯤ ꯚꯔꯥ ꯑꯗꯨꯒꯨꯝꯕ ꯌꯧꯔꯒꯀꯣ
ꯎꯝ ꯑꯗꯨ ꯏꯅꯥꯎꯅꯨꯄꯥꯁꯨ ꯑꯗꯨꯝ ꯐꯣꯟ ꯇꯧꯔꯛꯄ꯭ꯔꯥ ꯀꯣ
ꯑꯥ ꯇꯧꯗꯤ ꯇꯧꯋꯦ ꯑꯗꯨ ꯑꯣꯏꯔꯁꯨ ꯌꯥꯝꯅ ꯇꯥꯎꯗꯕ ꯃꯥꯜꯂꯦꯗ
ꯑꯣ
ꯅꯍꯥꯟ ꯑꯩꯅ ꯑꯁꯤꯗ ꯂꯥꯛꯄ ꯀꯥꯟꯗ ꯅꯣꯡꯃ ꯉꯥꯛꯇꯣꯅꯤ ꯑꯩ ꯈꯪꯕꯗꯤ ꯀꯣꯜ ꯇꯧꯕꯗꯣ ꯑꯗꯨꯁꯨ ꯃꯥꯅ ꯇꯧꯔꯛꯄ ꯅ ꯇꯦ ꯃꯥꯒꯤ ꯀꯔꯤꯅꯣꯅ ꯇꯧꯔꯕꯅꯦ ꯃꯥꯒꯤ ꯏꯆꯥꯅꯨꯄꯤ ꯁꯦꯀꯦꯟꯗꯨꯅ ꯇꯧꯕ ꯃꯥꯒꯤ ꯔꯤꯖꯥꯜ ꯍꯥꯏꯅꯤꯡꯉꯥꯏꯒ ꯑꯗꯨꯗ ꯃꯥ ꯄꯤꯛ ꯎꯞ ꯇꯧꯔꯒ ꯑꯗꯨꯝ ꯋꯥꯔꯤꯗꯤ ꯁꯥꯡꯅꯗꯤ ꯁꯥꯕ ꯃꯥꯜꯂꯦ ꯑꯗꯨ ꯅꯨꯃꯤꯠꯇ
ꯑꯣ
ꯑꯇꯣꯞꯄꯗꯤ ꯇꯧꯗꯦ ꯍꯥꯏꯌꯦ ꯑꯗꯨꯝ ꯊꯥ ꯊꯥ ꯇꯧꯔꯦ ꯍꯥꯏꯌꯦꯗ ꯄꯩꯁꯥꯒꯨꯝꯕ ꯑꯗꯨꯝ ꯋꯥꯆꯦꯞꯀꯨꯝꯕꯗ ꯊꯥꯅꯔꯒꯀꯣ ꯄꯩꯁꯥ ꯊꯥꯕ ꯃꯇꯝꯗ ꯊꯥꯏ ꯄꯩꯁꯥ ꯂꯩꯇ꯭ꯔꯗꯤ ꯃꯥꯕꯨ ꯍꯥꯏꯒꯅꯤ ꯑꯗꯨꯝ ꯍꯥꯏꯕ ꯃꯥꯜꯂꯦ
ꯎꯝ ꯑꯗꯣ ꯑ ꯀꯔꯤ ꯀꯔꯤ ꯍꯥꯏꯅꯣ ꯍꯥꯏꯗꯤ ꯀꯔꯤꯁꯨ ꯍꯥꯏꯗꯦꯀꯣ
ꯍꯥꯏꯗꯤ ꯍꯥꯏꯗꯤ ꯑꯗꯨ ꯑꯣꯏꯔꯁꯨ ꯅꯣꯡꯃ ꯑꯩꯉꯣꯟꯗ ꯍꯥꯏꯌꯦ
ꯎꯝ
ꯑꯩꯈꯣꯏꯅꯤꯗꯤ ꯑꯗꯨꯝ ꯇꯧꯏꯅꯦ ꯀꯣꯜꯁꯨ ꯇꯧꯗ꯭ꯔꯦ ꯑꯗꯨꯝ ꯍꯥꯏꯌꯦ ꯑꯩꯅ ꯗꯔꯀꯥꯔ ꯑꯣꯏꯕ ꯃꯇꯝꯗ ꯄꯩꯁꯥꯒꯨꯝꯕ ꯅꯤꯅꯤꯡꯉꯥꯏ ꯉꯥꯛꯇꯀꯣ ꯀꯣꯜ ꯇꯧꯋꯦ ꯑꯩꯈꯣꯏꯗꯤ ꯊꯥ ꯊꯥꯅꯤ ꯀꯣꯜ ꯇꯧꯗꯕꯗꯨꯅ ꯑꯗꯨꯝ ꯍꯥꯏꯌꯦ
ꯑꯝ ꯑꯗꯨꯝ ꯀꯣꯜ ꯇꯧꯕꯅꯦ ꯍꯥꯏ ꯑ
ꯎꯝ ꯀꯣꯜ ꯇꯅꯤ ꯍꯥꯏꯕꯗ ꯃꯥꯅ ꯕꯤꯖꯤ ꯇ ꯍꯥꯏ
ꯈꯪꯗꯔꯦ ꯎꯝ ꯑꯥ ꯃꯣꯏꯒꯤꯗ ꯃꯣꯏꯒꯤꯗꯃꯛꯇ ꯑꯩꯅ ꯋꯥꯕꯅꯤ
ꯌꯥꯝ ꯋꯥꯕꯤꯅꯤ ꯑꯩꯒꯤ ꯁꯅ
ꯋꯥꯒꯅꯨ ꯍꯧꯎꯖꯤꯛ
ꯎꯝ ꯑꯗꯣ ꯅꯍꯥꯟ ꯑꯩꯅ ꯀꯣꯜ ꯇꯕꯗ ꯍꯣꯏ ꯁꯤꯗ ꯂꯩꯕ ꯈꯔ ꯅꯨꯡꯉꯥꯏꯔꯦ ꯍꯥꯏꯅ ꯃꯥꯅ ꯍꯥꯏꯕꯒꯤ ꯑꯥ ꯑꯗꯨꯗꯤ ꯅꯨꯡꯉꯥꯏꯔꯦ ꯍꯥꯏꯅ ꯑꯗꯨꯝ ꯈꯂ ꯂꯩꯅꯦ ꯑꯗꯨ ꯍꯧꯖꯤꯛꯀꯥꯟ ꯑꯩꯁꯨ ꯐꯣꯟ ꯇꯧꯔꯛꯇ꯭ꯔꯕ ꯃꯥꯁꯨ
ꯎꯝ
ꯑꯩꯈꯣꯏꯁꯨ
ꯎꯝ ꯑꯩꯈꯣꯏ ꯀꯣꯜ ꯂꯣꯏꯔꯅꯤ ꯑꯃꯨꯛꯀ ꯀꯣ ꯑꯃ ꯇꯧꯔꯛꯑꯣꯀꯣ ꯆꯦ
ꯑꯥꯎ
ꯅꯪꯒꯤ ꯔꯤꯐ꯭ꯔꯦꯁ ꯇꯧꯔꯒ ꯇꯧꯔꯛꯑꯣꯀꯣ ꯎꯝ ꯀꯣꯜ ꯂꯣꯏꯈ꯭ꯔꯦꯅꯦ ꯑꯥ ꯁꯤ ꯅꯝꯕꯔ ꯅꯪ ꯍꯧꯖꯤꯛ ꯇꯧꯕ ꯅꯝꯕꯔꯗ ꯇꯧꯔꯛꯑꯣ
ꯎꯝ